ꯍꯜꯂꯣ ꯍꯜꯂꯣ ꯍꯜꯂꯣ
ꯍꯜꯂꯣ
ꯑ ꯑꯥꯎ ꯇꯥꯕ꯭ꯔꯣ
ꯑꯣ
ꯑꯆꯥ ꯑꯆꯥ ꯆꯥꯔꯕꯣ
ꯆꯥꯗ꯭ꯔꯤꯗ
ꯗꯔꯤꯗ ꯑ ꯇꯣꯡꯕꯗꯤ ꯂꯣꯏꯔꯕꯣ
ꯊꫭꯡꯕ ꯍꯧꯗ꯭ꯔꯌ‌ꯦ
ꯊꫭꯡꯕ ꯍꯧꯗꯔꯤꯌ‌ꯦ
ꯏ ꯀꯔ ꯆꯂꯦꯅꯦ ꯍꯋꯔ
ꯀꯗꯠꯇ
ꯀꯩꯗꯧꯔꯤꯅꯣ ꯅꯪꯗꯤ
ꯀꯩꯗꯧꯔꯤꯅꯣ ꯅꯪꯗꯤ ꯑꯩ ꯑꯗꯨꯝ ꯐꯝꯃꯒ ꯂꯩꯗ ꯆꯠꯄꯔꯥ ꯌ‌ꯦꯡꯉꯣ
ꯎꯝ ꯍꯥꯥ
ꯆꯠꯄ꯭ꯔꯣ
ꯇꯥꯏ ꯇꯥꯏꯌꯦ
ꯎꯝ ꯆꯠꯄ꯭ꯔꯣ ꯆꯠꯄ꯭ꯔꯣ ꯃꯅꯤꯡ ꯍꯟꯕ꯭ꯔꯣ
ꯍꯧꯖꯤꯛꯇꯤ ꯍꯧꯖꯤꯛꯇꯤ ꯇꯧꯔꯦ ꯌꯥꯔ‌ꯦ ꯇꯗꯥꯕꯔꫭ
ꯇꯥꯏꯌꯦ ꯇꯥꯏꯌꯦ ꯅꯪꯗꯤ ꯀ꯭ꯔꯤ ꯇꯧꯔ ꯂꯩꯕ꯭ꯔꯣ
ꯁꯨꯝ ꯍꯧꯖꯤꯛꯇꯤ ꯁꯨꯝ ꯐꯝꯃꯒ ꯂꯩꯗ ꯑꯁ ꯑꯃꯨꯛ ꯇꯨꯝꯁꯤꯔꯥꯅ ꯈꯟꯕ
ꯑꯩꯁꯨ ꯈꯪꯉꯦ ꯑꯗꯨꯃꯥꯏꯅ ꯎꯝ
ꯆꯗ꯭ꯔꯣꯅ
ꯇꯨꯨꯝꯁꯤꯔ ꯈꯜꯂꯒ ꯌꯥꯗꯦꯅꯦ
ꯎꯝ
ꯌꯦꯡꯉꯦ ꯌꯦꯡꯉꯦ ꯌꯦꯡꯉꯦ
ꯑꯁ ꯉꯔꯥꯡꯒꯤꯗꯤ ꯕꯤꯠ ꯂꯩꯇꯦꯗ
ꯑꯍꯦ ꯍꯁ
ꯀꯃꯥꯏꯅꯅꯣ
ꯏꯖꯤꯞꯇ ꯇꯧꯕꯅꯦꯕ ꯑꯩꯗꯤ
ꯎ
ꯑꯗꯨꯒꯤ
ꯑꯦ
ꯎꯝ
ꯍ ꯉꯝꯃꯒꯦꯔꯥ ꯍꯥꯏꯅ ꯈꯟꯗꯤ ꯈꯟꯗꯤꯈꯟꯕꯅꯤꯅ‌ꯦ ꯑꯩꯗꯤ ꯏꯖꯤꯞꯅ
ꯅꯪꯗꯤ ꯀꯔꯝꯕꯅꯣ
ꯑꯩꯁꯨ ꯑꯩꯗꯤ ꯑꯗꯨꯝ ꯀꯩꯅꯣꯕꯨ ꯇꯧꯗꯤ ꯇꯧꯋꯦꯗ ꯑꯔꯖ‌ꯦꯟꯇꯤꯅꯕꯨ ꯂꯣꯏꯅ ꯆꯠꯈ꯭ꯔꯗꯤ ꯅꯨꯡꯉꯥꯏꯇꯦ ꯍꯥꯏꯅ
ꯍ ꯍ
ꯎꯝ ꯑꯩꯒꯤꯗꯤ ꯉꯔꯥꯡ ꯅꯍꯥꯟ ꯆꯠ
ꯍꯥꯥ
ꯑꯩꯒꯤꯗꯤ ꯑꯩꯒꯤꯗꯤ ꯉꯔꯥꯡ ꯅꯍꯥꯟ ꯆꯠꯈ꯭ꯔꯦꯕ
ꯑꯣ
ꯌꯨꯝ ꯌꯧꯔ‌ꯦꯅꯦ ꯉꯔꯥꯡ ꯅꯍꯥꯟ
ꯐꯣꯟ ꯑꯃꯨꯛ ꯇꯧꯔꯛꯑꯕꯣ ꯌꯨꯝ ꯌꯧꯔꯦꯅ
ꯑꯁ ꯑꯩ ꯃꯣꯏ ꯂꯣꯏꯕ ꯍꯦꯛꯒ ꯇꯤꯛꯀꯦꯠ ꯀꯛꯄꯤꯔꯝꯕꯅꯦ ꯫
ꯎꯝ
ꯎꯝ ꯊꯥꯔ ꯊꯥꯖꯗꯕ ꯉꯥꯛꯇ ꯀꯥꯈꯠꯂꯛꯏꯅꯦ ꯍꯧꯖꯤꯛ ꯍ
ꯍꯣꯏ ꯍꯣꯏ ꯍꯣꯏ
ꯎꯝ ꯑꯗꯨꯒꯤ ꯉꯔꯥꯡꯒꯤꯗꯨ ꯀꯩꯅꯣ ꯇꯧꯕꯤꯗ꯭ꯔꯗꯤ ꯅꯨꯡꯉꯥꯏꯇꯦꯗ ꯍꯥꯏꯕꯗꯤ ꯑꯈꯣꯏꯒꯤ ꯃꯇꯝꯒꯤ ꯍꯤꯔꯣ ꯉꯛꯇꯅꯤꯗꯣ꯫
ꯍꯦ ꯍꯦ ꯃꯥꯅꯦ ꯃꯥꯅꯦ
ꯑꯁ! ꯋꯥꯠꯂꯤꯗꯕ꯭ꯔꯣ ꯈꯪꯗ꯭ꯔꯦ꯫ ꯉꯥꯏꯍꯥꯛ ꯇꯨꯝꯈꯤꯁꯤꯔꯥ ꯍꯥꯏꯅ ꯈꯜꯂꯤꯌꯦ꯫
ꯑꯣ
ꯍꯣꯔꯦꯟ ꯑꯗꯨꯝ ꯍꯧꯒꯠꯂꯒ ꯀꯩꯅꯣ ꯇꯧꯒꯦꯅ ꯈꯜꯂꯤ꯫ ꯀꯤꯠꯆꯟꯗ ꯀꯩꯀꯩ ꯂꯥꯛꯑꯦ ꯀꯤꯠꯆꯟꯗ ꯀꯩ ꯀꯩ ꯂꯩꯒꯦ ꯑꯗꯨꯝ ꯌꯦꯡꯂꯒ ꯊꯣꯡꯒꯦꯅ ꯈꯜꯂꯤꯌꯦ꯫ ꯏꯕꯥꯅꯤꯒꯤꯁꯦ ꯈꯔ ꯇꯞ ꯇꯞꯄ ꯃꯥꯜꯂꯦꯗ꯫
ꯊꯕꯛꯗꯤ ꯆꯠꯂꯔꯣꯏꯗ꯭ꯔꯣ?
ꯑꯥ ꯇꯥꯕ꯭ꯔꯣ? ꯎꯝ ꯍꯣꯏ ꯍꯣꯏ ꯏꯕꯥꯅꯤꯒꯤꯁꯤ ꯈꯔ ꯇꯞꯄ ꯃꯥꯜꯂꯦꯗ ꯕꯥꯁꯁꯦ ꯫
ꯍꯣꯏ ꯇꯥꯏ ꯑꯩꯒꯤꯗꯤ
ꯎꯝ ꯑꯗꯨ ꯈꯔ ꯂꯩꯔꯒ ꯍꯣꯔꯦꯟꯅ ꯇꯥꯔꯛ ꯇꯥꯔꯛꯄ ꯃꯥꯟꯕ ꯅꯪꯒꯤ ꯃꯑꯣꯡꯗꯣ
ꯎꯝ ꯑꯁ! ꯑꯁ ꯉꯔꯥꯡꯒꯤ ꯑꯗꯨ ꯑꯗꯨ ꯉꯔꯥꯡꯗꯤ ꯐꯖꯗꯤ ꯐꯖ ꯃꯥꯜꯂꯦꯗ ꯑꯗꯨꯝ ꯃꯣꯏ ꯃꯤꯅꯤꯠ ꯇꯔꯥꯃꯉꯥꯗ ꯃꯅꯨꯡꯗ ꯆꯟꯗ꯭ꯔꯗꯤ ꯀꯣ
ꯑꯗꯨꯝ ꯌꯥꯗꯤ ꯌꯥꯏꯅ ꯈꯜꯂꯦ꯫
ꯍꯣꯏ ꯑꯁ ꯍꯥꯅ ꯍꯥꯟꯅ ꯑꯅꯤ ꯑꯅꯤ ꯅ ꯀꯩꯅꯣ ꯇꯧꯔꯦꯗꯅ ꯆꯟꯈ꯭ꯔꯦꯗꯅ ꯑꯗꯨꯗꯩ ꯃꯣꯏꯒꯤ ꯑꯩꯁꯦ ꯑꯁ ꯉꯁꯤꯗꯤ ꯃꯣꯏꯗ ꯄꯣꯔꯅꯤ ꯍꯥꯏꯅ ꯈꯟꯕꯅꯦꯕ ꯑꯗꯨ ꯃꯇꯨꯡꯗ ꯀꯗꯥꯏꯗꯒꯤ
ꯎꯝ ꯃꯣꯏ ꯑꯩꯅ ꯑꯗꯨꯝ ꯍꯡꯉꯁꯤ ꯃꯣꯏꯒꯤ ꯀꯩꯅꯣꯒꯤ ꯏꯖꯤꯞ ꯈꯣꯏꯒꯤ ꯁꯞꯁꯁꯤꯇꯤꯌꯨꯠ ꯍꯣꯏ ꯍꯣꯏ ꯍꯜꯂꯣ
ꯑꯣ
ꯎꯝ
ꯃꯣꯏꯒꯤ ꯀꯣꯁꯇꯣ ꯌꯥꯝ ꯀꯩꯅꯣ ꯅꯨꯡꯉꯥꯏꯇ꯭ꯔꯕꯅꯦ
ꯎꯝ ꯍꯣꯏ ꯍꯣꯏ ꯍꯣꯏ ꯉꯔꯥꯡꯗꯤ ꯐ꯭ꯔꯤꯗꯤ ꯈꯔ ꯇꯣꯡꯉꯥꯜꯂꯦ ꯍꯥꯏꯅ ꯑꯗꯨꯝ ꯍꯤꯡꯗ
ꯎꯝ ꯑꯗꯨꯕꯨ
ꯀꯣꯁ ꯀ ꯀꯣꯁ ꯀꯣꯣ ꯀꯩꯅꯣ ꯑꯦꯁꯤꯁꯇꯦꯟ ꯀꯣꯆꯔ
ꯍꯣꯏ ꯍꯣꯏ ꯉꯔꯍꯥꯟꯗꯤ ꯂꯣꯏꯅ ꯆꯥꯕ ꯍꯧꯔꯣꯏꯦꯗꯕ ꯃꯣꯏꯗꯤ ꯎꯝ
ꯑꯥ
ꯕ꯭ꯔꯣ ꯕ꯭ꯔꯣ ꯅꯪꯒꯤ ꯀꯩꯅꯣ ꯈꯔ ꯌꯥꯗꯕꯁꯨ ꯀꯣ
ꯍꯥꯥ
ꯅꯪꯒꯤ ꯅꯦꯠꯋꯔꯥꯛ ꯈꯔ ꯌꯥꯗꯕ ꯖꯠꯂꯨꯀꯣ
ꯅꯦꯠꯋꯥꯛꯄꯨꯗꯤ ꯑꯗꯨꯝ ꯅꯨꯡꯉꯥꯏꯗ
ꯆꯥꯎ ꯑꯩ ꯑꯩꯒꯤ ꯑꯣꯏꯕ꯭ꯔꯣ ꯑꯗꯨꯗꯤ ꯈꯪꯗꯅꯦꯕ ꯑꯩ ꯅꯪꯅ ꯉꯥꯡꯂꯛꯄꯗꯣ ꯍꯣꯔꯦꯟꯅ ꯇꯥꯕ ꯃꯑꯣꯡꯗ ꯇꯧꯕ
ꯑꯣ ꯑꯗꯨꯒꯤꯅꯤꯅꯦ ꯑꯩꯅ ꯈꯜꯂꯤꯁꯦ
ꯎꯝ ꯑꯗꯨꯅꯦ ꯑꯩ ꯉꯁꯥꯏ ꯍꯥꯏꯔꯤꯕꯗꯨꯣ ꯕꯁꯇꯨ ꯈꯔ ꯆꯠꯄ ꯇꯠꯄ ꯇꯞꯄ ꯃꯥꯜꯂꯦꯕ
ꯎꯝ ꯍꯧꯖꯤꯛꯇꯤ ꯇꯥꯔꯕꯣ
ꯎꯝ ꯎꯝ ꯇꯥꯔꯦ ꯇꯥꯗꯦ
ꯌꯥꯔꯕꯣ ꯍꯥꯏꯕꯅꯤꯅ ꯍꯧꯖꯤꯛ
ꯍꯣꯏ ꯍꯣꯏ ꯌꯥꯔꯦ ꯍꯧꯖꯤꯛꯇꯤ ꯈꯔ ꯊꯨꯔꯛꯑꯦ
ꯑꯦ ꯒꯤꯌꯥꯔꯗꯣ ꯑꯃꯨꯛ ꯆꯦꯟꯖ ꯇꯧꯕꯩꯅꯦ
ꯑꯦ ꯆꯤꯡ ꯊꯧꯒꯜ ꯑꯃꯒ ꯑꯦꯛꯁꯤꯗꯦꯟ ꯇꯥꯔ ꯂꯩꯅꯤꯀꯣ
ꯎꯝ
ꯉꯔꯥꯡꯒꯤ ꯀꯩꯅꯣꯒꯤ ꯃꯣꯏꯒꯤ ꯁꯞꯁꯇꯤꯇ꯭ꯌꯨꯠ ꯇꯧꯔꯛꯄꯗ ꯌꯥꯝ ꯁꯣꯏꯔꯛꯏꯗ ꯃꯣꯏꯁꯨ ꯏꯖꯤꯞ ꯀꯣꯏꯁ ꯃꯣꯏ ꯍꯧꯗ꯭ꯔꯤꯉꯩꯗ ꯋꯥꯔꯝ ꯑꯞ ꯐꯖꯅ ꯇꯧꯔꯗꯤ ꯐꯒꯗꯕꯅꯦ ꯂꯣꯏꯅ ꯈꯣꯡ ꯅꯥꯔꯦ ꯈꯣꯡ ꯀꯩꯅꯣ ꯇꯧꯔꯦ ꯈꯣꯡ ꯆꯤꯡꯉꯦ
ꯃꯣꯏꯒꯤ ꯑꯩꯗꯤ ꯑꯁ
ꯊꯥꯅꯗꯕꯅꯤ ꯑꯩꯁꯤꯦ ꯁꯨꯃꯥꯏꯅ ꯆꯅꯥꯒꯅꯤ ꯍꯥꯏꯕꯗꯣ
ꯑꯗꯨ ꯎꯝ ꯑꯃꯔꯣꯝꯗ ꯃꯣꯏ ꯆꯟꯕꯁꯤꯁꯨ ꯌꯥꯝ ꯗꯥꯎꯈꯣꯏꯅ ꯆꯟꯗꯤ ꯆꯟꯍꯧꯕꯅꯤꯗ ꯍꯥꯏꯕꯗꯤ ꯄꯨꯔꯥ ꯃꯣꯏꯗꯤ ꯂꯣꯏꯅ ꯀꯥꯔꯛꯄꯗ ꯀꯩꯅꯣ ꯇꯧꯔ ꯑꯗꯨꯝ ꯆꯥꯟꯍꯧ ꯆꯍꯧꯅꯦꯕ ꯃꯣꯏꯒꯤ ꯆꯦꯡꯔꯥꯡꯁꯦ ꯎꯝ
ꯀꯥꯎꯟꯇꯔ ꯂꯣꯏ ꯀꯥꯎꯟꯔꯗ
ꯍꯣꯏ ꯂꯣꯏꯅ ꯀꯥꯎꯟꯇꯔ ꯑꯇꯦꯛ ꯇꯔꯦ ꯃꯅꯤꯡꯒꯗ
ꯎꯝ
ꯑꯁ ꯑꯗꯨꯕꯨ ꯃꯤꯒꯤꯗꯤ ꯂꯥꯏꯔꯤꯅꯦ ꯑꯌꯥꯝꯕꯗꯨ ꯑ ꯏꯌꯥꯝꯕ ꯔꯣꯅꯥꯜꯗꯣ ꯑꯗꯨ ꯕꯦꯟꯁꯇ ꯂꯩꯌꯣ ꯍꯥꯏꯔ ꯌꯥꯗꯦꯅꯦ ꯉꯔꯥꯡ ꯅꯍꯥꯟꯗꯣ ꯑꯩ ꯍꯥꯏꯐꯦꯠ ꯀꯣꯜ ꯇꯧꯕꯅꯤꯅꯦ ꯃꯥꯕꯨꯣ
ꯑꯁ ꯑꯩꯁꯨ ꯀꯣ ꯇꯧꯅꯤꯅꯦ ꯑꯁ
ꯎꯝ ꯑ
ꯌꯥꯝ ꯎꯝ
ꯍꯣꯏ ꯐꯥꯔꯁ ꯍꯥꯐꯀꯨꯝꯕꯗꯤ ꯀꯟ ꯀꯟꯕ ꯊꯥꯖꯤꯜꯂꯣ ꯑꯗꯨꯒ ꯈꯔ ꯂꯩꯔꯒ ꯆꯪꯉꯣꯅ ꯍꯥꯏꯔ ꯌꯥꯗꯦ
ꯎꯝꯗꯥꯏꯗꯤ ꯆꯦꯟꯕꯁꯨ ꯉꯝꯗꯦ ꯑꯗꯨꯒ
ꯎꯝ
ꯂꯣꯏꯔꯦ
ꯍꯜꯂꯑ ꯍꯜꯂꯛ ꯁꯤꯝꯃ ꯍꯟꯗꯛ ꯍꯟꯗꯛꯁꯤ ꯉꯝꯕ ꯌꯥꯕꯅꯦ ꯃꯣꯏ ꯍꯥꯏꯕꯗꯤ ꯀ꯭ꯂꯥꯁ ꯄ꯭ꯂꯦꯌꯔ ꯉꯥꯛꯛꯇꯅꯦ ꯃꯣꯏ ꯂꯩꯕꯗꯣ
ꯎꯝ
ꯑ ꯀꯣꯜ ꯇꯧꯔꯣ ꯀꯣꯜ ꯇꯧꯔ ꯍꯥꯏꯕꯤꯔꯝꯅꯦ ꯐꯔꯦ ꯑꯗꯨꯗꯤ ꯑꯩ ꯇꯤꯛꯀꯦꯠ ꯍꯥꯟꯅ ꯀꯛꯄꯤꯔꯝꯒꯦ ꯑꯅ ꯎꯝ ꯃꯣꯏꯒꯤ ꯃꯦꯅꯦꯖꯔꯗꯨꯁꯨ ꯉꯥꯏꯍꯥꯛ ꯉꯥꯏꯍꯥꯛ ꯋꯥꯔꯤ ꯁꯥꯏꯦ
ꯁꯤ
ꯈꯪꯗꯦ ꯃꯦꯅꯦꯖꯔꯗꯨꯁꯨ ꯔꯣꯅꯥꯜꯗꯣ ꯍꯨꯀꯤ ꯃꯥꯜꯂꯦ ꯑꯥ
ꯅꯥꯏꯃꯥꯔꯒ ꯔꯣꯅꯦꯜꯗꯣꯗ ꯀꯩꯅꯣ ꯀꯋꯤꯡꯒꯥꯗ ꯇꯤꯀꯦꯛ ꯀꯥꯑꯒ ꯑꯃꯨꯛ ꯃꯣꯏꯒꯤ ꯐꯣꯇꯣ ꯊꯥꯒꯠꯂꯨꯗ ꯑꯁ ꯌꯥꯝ ꯅꯣꯛꯅꯤꯡ ꯋꯥꯦꯗ ꯑꯗꯨꯣꯟꯗ
ꯒ꯭ꯔꯥꯡ ꯆꯠꯈ꯭ꯔꯦꯅꯦ
ꯑ
ꯃꯥꯅ ꯑꯃꯨꯛ ꯂꯩꯍꯧꯔꯕ ꯆꯠꯂꯒꯦ ꯇꯧꯔꯒ
ꯑꯣ ꯎꯝ
ꯑꯗꯣ ꯑꯩꯅ ꯑꯗꯨꯝ ꯈꯟꯕꯗ ꯀꯩꯅꯣꯅ ꯉꯝꯗꯧ ꯃꯥꯜꯂꯦ ꯑꯩꯗꯤ ꯕꯥꯥꯄꯦꯒꯤ ꯀꯥꯡꯕꯨꯈꯣꯏꯅ ꯉꯝꯗꯧ ꯃꯥꯜꯂꯦ
ꯑ ꯑꯗꯨꯗ ꯍꯦ ꯑꯥ ꯑꯗꯨꯗꯣ ꯑꯩꯈꯣꯏ ꯑꯩꯈꯣꯏ ꯑꯃꯨꯛ ꯆꯠꯂꯁꯦꯅꯀꯣ
ꯍ
ꯑꯗꯨ ꯑꯗꯨꯗ ꯆꯪꯉꯒꯦꯅ ꯑꯃꯨꯛ ꯇꯧꯔꯔꯦ ꯃꯦꯅꯦꯖꯔꯒ ꯐꯖꯅ ꯋꯥꯔꯤ ꯁꯥꯟꯅꯔꯒ ꯑꯃꯨꯛ ꯆꯪꯉ ꯃꯣꯏꯒꯤ ꯇꯤꯝꯗ
ꯑ ꯑ ꯄꯩꯁꯥ ꯀꯌꯥꯒꯨꯝꯗꯤ ꯆꯪꯕ꯭ꯔꯣ ꯄꯩꯁꯥꯒ ꯀꯌꯥꯒꯨꯝꯗꯤ ꯆꯪꯉꯒ ꯆꯪꯕꯗ ꯄꯩꯁꯥ ꯀꯌꯥꯒꯨꯝ ꯆꯪꯕ꯭ꯔꯣ
ꯄꯩꯁꯥ ꯄꯤꯗꯦꯗ ꯀꯩꯅꯣ ꯏꯟꯁꯥꯡ ꯅꯥꯄꯤ ꯈꯔ ꯈꯔꯒ ꯀꯣꯆꯒ ꯃꯦꯅꯦꯖꯔꯒ ꯄꯤꯔꯒ ꯆꯪꯕꯅꯤ
ꯍꯪꯒꯥꯝꯒꯨꯝꯕ ꯁꯀꯣꯁꯀꯨꯝꯕ ꯁꯧꯒ꯭ꯔꯤꯒꯨꯝꯕ
ꯎꯝ ꯑꯁ ꯃꯣꯏꯅꯦ ꯁꯧꯔꯤ ꯌꯥꯝ ꯄꯥꯝꯕ ꯋꯥꯅꯤ ꯇꯃꯣꯣꯏꯗꯣ
ꯑꯠ ꯉꯥ ꯉꯥ ꯀꯪꯕꯒ ꯊꯣꯡꯉꯣ ꯍꯥꯏꯌꯣ ꯅꯪ ꯉꯥꯌꯥꯏ
ꯑ ꯀꯟꯁꯒꯤ ꯀꯟꯁ ꯆꯥꯔꯣ ꯍꯥꯏꯅ ꯍꯥꯏꯕꯤꯒꯅꯦ ꯑꯩꯅ
ꯏꯔꯥꯡ ꯀꯩꯅꯣꯒꯤ ꯁꯦꯀꯦꯟ ꯒꯣꯜꯗꯨꯗꯤ ꯑꯗꯨꯝ ꯐꯖꯩꯀꯣ ꯐꯖꯕꯗꯦ ꯀ ꯑꯔꯖꯦꯟꯇꯤꯅꯥꯒꯦ
ꯎꯝ
ꯑꯗꯨꯝ ꯃꯥꯒꯦ ꯀꯣꯜꯗꯨꯗ ꯍꯤꯡꯕ
ꯎꯝ ꯕꯥꯎꯟꯁꯤꯡ ꯇꯧꯔꯒ ꯆꯪꯕꯗ
ꯍꯣꯏ ꯐꯖꯩꯗꯤ ꯐꯖꯩꯗ ꯉꯔꯥꯡꯒꯤꯗꯤ
ꯎꯝ ꯑꯁ ꯄꯩꯁꯥ ꯂꯩꯔꯅꯤ ꯑꯁ ꯑꯈꯣꯏꯁꯨ ꯌꯦꯡꯕ ꯆꯠꯅꯤꯡꯉꯤꯅꯦ
ꯑꯁ ꯑꯗꯨꯒꯤ ꯑꯃꯔꯥꯛ ꯀꯛꯈꯤꯕ ꯍꯥꯏꯕꯁꯤꯗꯤ ꯄꯨꯟꯁꯤ ꯆꯨꯞꯄ ꯐꯩ ꯂꯧ ꯊꯕꯛ ꯂꯧ ꯊꯕꯛ ꯁꯨꯔ ꯂꯩꯕ ꯇꯥꯕ
ꯆꯤꯅꯤ